ꯎꯝ
ꯎꯝ ꯅꯪ ꯀꯔꯤ ꯇꯧꯒꯦ ꯍꯥꯏꯕ꯭ꯔꯣ
ꯇꯦꯁ ꯇꯧꯔꯣꯏꯗ ꯉꯉꯥꯡ ꯂꯩꯔꯒ ꯀꯩꯅꯣ ꯇꯧꯔꯒꯦ ꯏꯔꯨꯖꯔꯒꯦ ꯍꯥꯏꯖꯔꯤꯕ
ꯑꯣ
ꯣꯡ ꯂꯣꯡꯐꯨꯝ ꯃꯉꯦꯗ ꯍꯧꯖꯤꯛ ꯍꯥꯏꯕꯗꯣ ꯄꯩꯁꯥ ꯂꯩꯔꯀꯥꯟꯗ ꯑꯥꯗ ꯂꯥꯛꯑꯒ ꯀꯩꯅꯣ ꯇꯧꯔꯣ ꯌꯨꯝ ꯐꯖꯅ ꯁꯥꯒꯠꯂꯒꯅꯦ
ꯍꯣꯏ
ꯌꯨꯝ ꯐꯖꯅ ꯁꯥꯒꯠꯂꯒ ꯑꯗꯨꯗ ꯀꯥ ꯕꯔꯥ ꯁꯟꯗꯣꯛꯄ ꯈꯣꯠꯄ ꯑꯗꯨꯃꯥꯏꯅ ꯇꯧꯔꯣ
ꯑꯗ ꯍꯣꯏ ꯑꯁ ꯑꯩꯗꯤ ꯑꯩꯈꯣꯏ ꯂꯩꯃꯤꯟꯅꯅꯤꯡꯉꯤꯅꯦ ꯃꯤ
ꯍꯣꯏ ꯂꯥꯛꯑꯣ ꯁꯤꯗ ꯂꯥꯛꯑꯣ ꯂꯥꯛꯑꯒ ꯂꯩꯔꯣ ꯀꯩꯅꯣ
ꯑꯁ ꯈꯜꯂꯒ ꯑꯩꯁ ꯅꯨꯡꯁꯤꯌꯦ
ꯌꯨꯝ ꯅꯤꯡꯉꯤꯔꯕ
ꯍꯥꯏ ꯏꯅꯦ
ꯅꯨꯄꯤꯁꯤꯡꯁꯤ ꯑꯗꯨꯃꯥꯏꯅ ꯇꯧꯒꯟꯕ ꯃꯥꯜꯂꯦꯀꯣ
ꯍꯣꯏꯅꯦ ꯑꯗꯨꯝ ꯇꯧꯕꯅꯦ ꯑꯁ ꯀꯔꯤꯒꯤ ꯈꯨꯟꯗ ꯄꯥꯟꯗꯕꯅꯣ ꯑꯁ ꯈꯨꯟꯗ ꯄꯥꯜꯂꯗꯤꯀꯣ ꯑꯗꯨꯝ ꯇꯧꯒꯅꯤ ꯑꯗꯨꯝꯧ
ꯆꯞ ꯃꯥꯟꯅꯩꯗ ꯁꯤ ꯅꯣꯏ ꯑꯗꯨ ꯑꯗꯨꯁꯨ ꯌꯥꯝ ꯅꯨꯡꯉꯥꯏꯅ ꯂꯩꯔꯤ ꯑꯗꯨꯗꯤ
ꯎꯝ ꯍꯣꯏ ꯅꯨꯡꯉꯥꯏꯗꯤ ꯅꯨꯡꯉꯥꯏ ꯑꯗꯨ ꯑꯣꯏꯔꯁꯨ ꯀꯔꯤ ꯍꯥꯏꯁꯤꯔ ꯎ ꯎꯝ ꯅꯅꯥꯥꯛ ꯇꯕ ꯅꯅꯦ ꯅꯥꯛ ꯐꯠꯇꯕꯅꯦꯅꯀꯣ ꯑꯗꯨꯝ ꯏꯃꯥ ꯕꯕꯥꯒꯤ ꯑꯗꯨꯝ ꯀꯔꯤ ꯍꯥꯏꯁꯤꯔꯥ ꯃꯁꯛꯁꯨ ꯆꯍꯤꯗ ꯑꯃ ꯆꯠꯄ ꯌꯥꯏ ꯆꯠꯇꯕ ꯌꯥꯏꯀꯣ ꯌꯨꯝ ꯑꯗꯨꯝ ꯈꯜꯂꯒ ꯑꯁ
ꯆꯄ ꯌꯥꯏꯗ ꯆꯍꯤꯗ ꯑꯃꯨꯛꯇꯪꯗꯤ ꯂꯥꯛꯄ ꯌꯥꯏ ꯀꯩꯅꯣ ꯑꯩꯅ ꯍꯥꯏꯕꯤꯅꯣꯁꯦ ꯄꯩꯁꯥ ꯄꯩꯁꯥ ꯑꯗꯨꯝ ꯂꯩꯕ ꯏꯃꯨꯡꯅꯦꯕ ꯑꯗꯨꯝ ꯂꯥꯛꯄ ꯌꯥꯏꯕ
ꯑꯗꯣ ꯑꯣꯏꯔ ꯁꯨ ꯄꯪꯆ ꯆꯠꯄꯗꯤ ꯌꯥꯗꯦ ꯈꯨꯟꯗ ꯂꯩꯔꯗꯤ ꯑꯌꯨꯛꯇ ꯑꯃꯨꯛ ꯆꯪꯕ ꯌꯥꯏꯌꯦꯦ ꯅꯨꯡꯊꯤꯤꯟꯗ ꯑꯃꯨꯛ ꯆꯪꯕ ꯌꯥꯏꯌꯦ ꯂꯩ ꯂꯩꯕ ꯃꯇꯝꯗ ꯑꯗꯨꯝ ꯑꯗꯨꯝ ꯆꯪꯕ ꯌꯥꯏꯑꯌꯦꯅ ꯍꯧꯖꯤꯛꯇꯤ ꯑꯗꯨꯝ ꯆꯠꯄꯁꯨ ꯌꯥꯗꯦ
ꯍꯣꯏꯅꯦ ꯃꯇꯝ ꯈꯔ ꯀꯩꯅꯣ ꯇꯧꯔꯒꯅꯦ ꯄꯩꯁꯥ ꯂꯩꯔꯀꯥꯟꯗ ꯁꯤ
ꯈꯔ ꯂꯥ ꯑꯦꯁ ꯅꯨꯡꯁꯤꯈ꯭ꯔꯕꯅꯦ ꯅꯨꯄꯤ ꯍꯥꯏꯕꯗꯨ
ꯎꯝ
ꯗ ꯁꯥꯏꯗ ꯂꯅꯥꯈ꯭ꯔꯣ ꯂꯥꯛꯑꯒ ꯀꯩꯅꯣ ꯇꯧꯔꯣ
ꯎꯝ
ꯌꯥꯝ ꯅꯨꯡꯉꯥꯏꯅ ꯂꯩꯕ ꯌꯥꯏꯗ ꯄꯩꯁꯥ ꯂꯩꯔꯒ ꯌꯨꯝ ꯁꯥꯒꯠꯄ
ꯑꯁ ꯃꯤꯗꯦ ꯑꯁ ꯈꯜꯂꯒ ꯃꯤ ꯍꯥꯏꯕꯁꯦ ꯑꯁ ꯖꯥꯠꯖꯥꯠꯅꯤꯗ
ꯎꯝ ꯑꯩꯅ ꯑꯩꯅ ꯈꯥꯏꯕꯁꯤ ꯅꯣꯏ ꯄꯩꯁꯥ ꯂꯩꯇꯕ ꯅꯠꯇꯦꯕ ꯂꯩꯕꯅꯦꯕ ꯑꯗꯨꯅ ꯃꯇꯝ ꯈꯔ ꯀꯩꯅꯣ ꯇꯧꯔꯒ ꯂꯩꯥꯏꯌꯦꯒ ꯑꯁꯤꯗ ꯅꯣꯏ ꯄꯨꯂꯞ ꯂꯥꯛꯈꯤ ꯂꯥꯛꯄ ꯌꯥꯗꯦ ꯑꯠꯇꯣ
ꯍꯣꯏꯅꯦ ꯑꯩꯈꯣꯏꯗꯤꯀꯣ ꯍꯣꯏ ꯄꯩꯁꯥꯗꯤ ꯂꯩꯗꯤ ꯂꯩꯔꯝ ꯂꯩꯇꯦ ꯑꯩꯗꯤ ꯈꯪꯗꯦꯀꯣ ꯑꯩ ꯒꯤ ꯃꯣꯠꯇ ꯑꯗꯨꯝ ꯈꯜꯂꯦ ꯊꯕꯛ ꯑꯇꯣꯞꯄ ꯀꯔꯤꯝꯇ ꯇꯧꯋꯦꯕ ꯑꯁꯤꯅ ꯑꯁꯤ ꯌꯨꯝꯒꯤ ꯕꯔꯥ ꯈꯛꯇꯅꯦꯕ ꯆꯥꯛ ꯆꯥꯕ ꯀꯔꯤ ꯀꯔꯤ ꯐꯤꯔꯣꯟꯜꯒ ꯂꯣꯏꯅ ꯑꯁꯤꯗꯒꯤ ꯇꯧꯕꯅꯤꯅ ꯎꯝ ꯀꯔꯤ ꯍꯥꯏꯁꯤꯔ ꯂꯩꯕꯁꯨ ꯌꯥꯏ ꯂꯩꯇꯕꯁꯨ ꯌꯥꯏ
ꯎꯝ
ꯈꯜꯂꯒ ꯑꯁ
ꯃꯌꯥꯝ ꯍꯣꯏ ꯏꯃꯨꯡ ꯃꯅꯨꯡꯁꯨ ꯌꯥꯝ ꯂꯧꯅ ꯑꯗꯨꯝ ꯇꯧꯕꯒꯤ ꯃꯥꯜꯂꯦꯀꯣ
ꯍꯣꯏ ꯍꯧꯖꯤꯛ ꯍꯧꯖꯤꯛꯇꯤ ꯑꯗꯨꯝ ꯇꯧꯋꯦ ꯎꯝ ꯎꯝ ꯅꯪ
ꯑꯗꯨꯅ ꯐ ꯂ ꯇꯧꯕꯤꯕ ꯌꯥꯝ ꯅꯨꯡꯉꯥꯏꯅ ꯂꯩꯌꯦ ꯌꯥꯕꯗꯣ ꯅꯪ
ꯂꯩꯑꯦ ꯑꯩꯅ ꯀꯔꯤ ꯍꯥꯏꯁꯤꯔꯥ ꯃꯣꯏꯒꯤ ꯄꯦꯟꯅꯤꯡꯉꯥꯏ ꯋꯥꯍꯩ ꯋꯥꯇꯥꯏ ꯀꯔꯤ ꯊꯕꯛ ꯁꯦꯕꯥ ꯑꯗꯨꯝ ꯇꯧꯕꯗꯣ ꯑꯩꯗꯤ ꯃꯤꯉꯣꯟꯗꯁꯨ ꯑꯩꯗꯤ ꯑꯗꯨꯝ ꯇꯧꯕ ꯍꯩꯇꯦꯕ ꯍꯣꯏ ꯈꯨꯟꯗ ꯂꯩꯔꯗꯤ ꯀꯔꯤ ꯍꯥꯏꯁꯤꯔ ꯈꯨꯟ ꯎꯝ ꯃꯐꯝ ꯃꯐꯝꯒꯤ ꯊꯕꯛ ꯂꯩꯗꯅꯀꯣ ꯃꯐꯝ ꯃꯐꯝꯒꯤ ꯀꯔꯤ ꯍꯥꯏꯁꯤꯔꯥ ꯋꯥꯉꯥꯡ ꯁꯉꯥꯡꯁꯨ ꯑꯗꯨꯝ ꯂꯩꯌꯦꯀꯣ ꯑꯗꯨꯝ
ꯎꯝ
ꯑꯁ ꯌꯥꯝ ꯇꯣꯡꯉꯥꯂꯦꯗ
ꯍꯣꯏ
ꯑꯗꯨꯒꯤ
ꯌꯥꯝ
ꯍꯧꯖꯤꯛꯇꯤ ꯑꯩꯅ ꯑꯁ ꯑꯩꯒꯤ ꯏꯅꯥꯎꯅꯨꯄꯥ ꯏꯅꯥꯎꯅꯨꯄꯤꯒꯤ ꯍꯦꯔꯣꯗ ꯑꯩꯅ ꯑꯗꯨꯝ ꯍꯥꯏꯕꯅꯦ ꯑꯁ ꯌꯨꯝꯗ ꯂꯩꯔꯗꯤ ꯂꯧ ꯆꯠꯂꯒ ꯀꯔꯤꯒꯨꯝ ꯀꯔꯤ ꯀꯔꯤ ꯊꯕꯛꯇꯣ ꯑꯗꯨꯝ ꯇꯧꯕ ꯌꯥꯑꯦ ꯑꯁꯤꯗꯗꯤ ꯑꯩꯗꯤ ꯀꯔꯤꯝꯁꯨ ꯊꯕꯛ ꯇꯧꯕ ꯍꯩꯇꯦ ꯑꯗꯨꯅ ꯑꯩꯁ ꯈꯨꯠꯇ ꯑꯃꯐꯥꯎ ꯂꯨꯄꯥ ꯑꯃꯐꯥꯎ ꯂꯩꯔꯤꯅꯦ ꯑꯩꯗꯤ ꯑꯁ ꯀꯔꯝ ꯍꯥꯏꯅ ꯂꯩꯒꯗ꯭ꯔꯥ ꯈꯜꯂꯒ ꯑꯩꯗꯤ ꯑꯁ ꯋꯥꯔꯦ ꯈꯨꯟꯗ ꯂꯩꯔꯗꯤ ꯀꯔꯤ ꯀꯔꯤꯅꯣ ꯑꯗꯨꯝ ꯇꯧꯅꯤꯡ ꯇꯧꯅꯤꯡꯕ ꯑꯗꯨꯝ ꯇꯧꯕ ꯌꯥꯏ ꯑꯃ ꯇꯧꯗ꯭ꯔꯁꯨ ꯑꯃ ꯇꯧꯕ ꯌꯥꯌꯦ ꯑꯗꯨꯝ ꯑꯩꯅ ꯍꯥꯏꯕ
ꯎꯝ
ꯂꯥ ꯂꯧꯕ ꯂꯐꯣꯏ ꯂꯧꯕ ꯅ ꯊꯕꯤ ꯀꯔꯤ ꯀꯔꯤꯣ ꯑꯗꯨꯝ ꯂꯧꯕ ꯆꯠꯄ ꯌꯥꯏ ꯑꯁꯤꯗꯗꯤ ꯑꯁꯤꯒꯨꯝꯕꯗꯤ ꯇꯧꯕ ꯌꯥꯗꯦ ꯎꯝ ꯍꯥꯏꯅ ꯑꯗꯨꯝ ꯍꯥꯏꯃ
ꯀꯔꯤ ꯍꯥꯏꯁꯤꯔ ꯃꯥꯅꯦ ꯑꯦ ꯅꯪꯁꯨ ꯊꯕꯛ ꯌꯥꯝ ꯇꯧꯅꯤꯡ ꯇꯧꯅꯤꯡꯈ꯭ꯔꯦ ꯑꯁꯤꯗ ꯁꯣꯝꯗ ꯑꯗꯨꯝ ꯅꯨꯡꯉꯥꯏꯅ ꯂꯩꯌꯨ ꯍꯥꯏꯔꯒ ꯀꯔꯤꯔ ꯑꯩꯉꯣꯟꯗ ꯁꯥꯎꯔꯒ ꯂꯩ
ꯃꯥꯅꯦ ꯃꯅꯥ ꯍꯥꯏꯗꫭ ꯆꯨꯝꯗꯔꫭ
ꯑꯩꯅ ꯍꯣꯏ ꯑꯗꯨꯁꯨ ꯑꯗꯨꯅꯦ ꯈꯨꯠꯇ ꯂꯩꯇ꯭ꯔꯗꯤ ꯎꯄꯥꯏ ꯂꯩ ꯗꯦ ꯅꯪ ꯈꯪꯗꯕꯒꯤ ꯑꯣꯏꯔꯝꯅꯦ ꯅꯨꯄꯥꯗꯤ ꯅꯨꯄꯥꯅꯦ ꯄꯤꯗꯤꯀꯣ ꯑꯩ ꯌꯥꯝ
ꯑꯦ ꯑꯗꯨ ꯑꯣꯏꯔꯁꯨ ꯅꯪ ꯅꯪ ꯅꯨꯄꯥꯗꯨ ꯄꯩꯁꯥ ꯊꯣꯛꯏꯗꯨꯗꯤ
ꯑꯁ ꯍꯧꯖꯤꯛ ꯍꯧꯖꯤꯛꯗꯤ ꯊꯣꯛꯇꯦ ꯍꯧꯖꯤꯛ ꯍꯧꯖꯤꯛꯇꯤ ꯊꯣꯛꯇ꯭ꯔꯤ ꯊꯕꯛ ꯌꯥꯎ ꯎꯝ ꯊꯕꯛ ꯇꯧꯕꯗ ꯉꯥꯏꯔꯤꯕ ꯃꯥꯁꯨ ꯑꯗꯨꯅ ꯑꯁ
ꯄꯩꯁꯥ ꯊꯣꯛꯄ ꯍꯧꯔꯅꯤ ꯀꯩꯅꯣ ꯑꯗꯨꯗꯤ ꯊꯕꯛ ꯇꯧꯔꯗꯤ
ꯃꫭꯏ ꯐꯖꯅ ꯇꯧꯔꯗꯤ ꯊꯣꯛꯇꯤ ꯊꯣꯛꯀꯅꯤ ꯑꯗꯨ ꯈꯪꯗꯦꯗ ꯃꯣꯏꯒꯤ ꯊꯕꯛꯇꯤ ꯀꯁꯇꯃ꯭ꯔ ꯂꯩ ꯇꯔꯗꯤ ꯀꯩꯅꯣ ꯇꯧꯋꯦ ꯍꯥꯏꯌꯦ
ꯑꯩꯅ ꯌꯥꯅꯤ ꯌꯥꯅ ꯌꯥꯅ ꯑꯗꯨ ꯑꯣꯏꯔꯁꯨ ꯅꯣꯏ ꯅꯦꯝꯕꯣ ꯍꯣꯏꯒꯤ ꯄꯩꯁꯥ ꯑꯗꯨꯝ ꯂꯩꯔꯤꯗꯨꯗꯤ ꯃꯣꯏꯒꯤ ꯑꯗꯨꯝ ꯁꯤꯖꯤꯟꯅꯕ ꯌꯥꯏ
ꯍꯣꯏ ꯑꯗꯨ ꯑꯣꯏꯔꯁꯨ ꯏꯀꯥꯏꯗꯤ ꯏꯀꯥꯏꯍꯦꯛ ꯀꯔꯤ ꯍꯥꯏꯁꯤꯔ ꯑꯩꯒꯤ ꯈꯜꯂꯒ ꯈꯨꯠꯇ ꯑꯁꯤ ꯂꯩꯥꯏꯇ ꯑꯁꯤ ꯂꯩꯥꯏꯇ ꯍꯣꯏ ꯍꯥꯏꯗ꯭ꯔꯁꯨ ꯃꯣꯏꯅ ꯑꯥ ꯀꯔꯤ ꯍꯥꯏꯁꯤꯔꯥ ꯎꯝ ꯈꯥꯡꯅꯀꯣ ꯃꯣꯏꯅ ꯑꯗꯨꯝ ꯀꯔꯤ ꯀꯔꯤꯅꯣ ꯑꯋꯥ ꯑꯄꯥ ꯑꯗꯨꯝ ꯂꯧꯗꯤ ꯂꯧꯋꯤꯗ ꯃꯣꯏꯅ ꯑꯗꯨꯝ ꯄꯤ ꯑꯗꯨꯝ ꯂꯧꯔꯒ
ꯑꯣ ꯑꯗꯨꯒ ꯑꯗꯨꯅꯤ ꯀꯩꯅꯣ ꯑꯋꯥꯠ ꯑꯋꯥꯠ ꯑꯋꯥꯠꯇꯅꯕꯅ ꯄꯤꯕꯤꯕꯗꯣ ꯑꯁ ꯑꯗꯨ ꯃꯉꯥꯏꯔꯦ ꯀꯩꯅꯣ ꯑꯦ ꯑꯗꯨꯅꯕꯨ ꯅꯪ ꯀꯔꯤꯒꯤ ꯀꯔꯤ ꯈꯟꯖꯅꯤꯡꯉꯦ ꯀꯔꯤ ꯂꯩꯒꯦꯅꯦ
ꯎꯝ ꯑꯗꯨꯝ ꯄꯤꯗꯤ ꯄꯤꯌꯦ ꯑꯗꯨ ꯑꯣꯏꯔꯒ ꯂꯣꯏꯅꯗꯤ ꯀꯔꯤ ꯍꯥꯏꯁꯤꯔ ꯑꯁꯤ ꯂꯩꯇꯦ ꯑꯁꯤ ꯂꯩꯇꯦ ꯑꯗꯨꯝ ꯍꯥꯏꯕꯗꯣ ꯑꯩ
ꯍꯣꯏ
ꯎꯝ ꯏꯊꯟꯇ ꯑꯗꯨꯝ ꯈꯜꯂꯒ ꯀꯔꯤ ꯍꯥꯏꯁꯤꯔꯥ ꯅꯨꯡꯉꯥꯏꯇꯕꯗꯣ
ꯑꯦ ꯑꯗꯨ ꯑꯗꯨꯃꯥꯏꯅ ꯈꯟꯒꯅꯨꯗ ꯂꯥꯏꯑꯣ ꯑꯋꯥꯠ ꯑꯄꯥꯗꯤ ꯑꯗꯨꯝ ꯍꯥꯏꯒꯗꯕꯅꯤ ꯀꯩꯅꯣ
ꯎꯝ ꯑꯩꯅ ꯏꯅꯥꯎꯅꯨꯄꯥ ꯑꯩꯉꯣꯟꯗ ꯑꯩꯅ ꯑꯩ ꯍꯧꯖꯤꯛ ꯍꯧꯖꯤꯛ ꯑꯩꯒꯤ ꯈꯨꯠꯇ ꯂꯨꯄꯥ ꯑꯃ ꯐꯥꯎ ꯌꯥꯎꯗꯦꯀꯣ ꯅꯪ ꯈꯪꯉꯣ ꯑꯩꯅ ꯍꯥꯏꯕ
ꯑꯗꯨ ꯅꫭꯛꯅꯤꯡꯕꯗꫭ
ꯎ ꯅꯪꯒꯤ ꯊꯥꯏꯅꯒꯤ ꯊꯥꯏꯅ ꯑꯩꯈꯣꯏ ꯑꯩꯈꯣꯏꯒꯤ ꯑꯩꯈꯣꯏ ꯄꯨꯟ ꯄꯨꯟꯅ ꯑꯩꯉꯣꯟ ꯆꯠꯃꯤꯟꯅ ꯊꯝꯃꯤꯟꯅꯕꯒꯨꯝ ꯇꯧꯔꯒꯀꯣ ꯑꯣ ꯍꯧꯖꯤꯛꯇꯤ ꯇꯣꯉꯥꯟ ꯇꯣꯉꯥꯟ ꯂꯩꯅꯕꯁꯦ ꯊꯤꯕꯅꯤꯅꯦ ꯊꯥꯏꯅꯒꯤ ꯋꯥꯔꯤꯁꯤꯡꯗꫭ ꯇꯧꯃꯤꯟꯅꯕ
ꯎꯝ
ꯑꯗꯨꯒꯤ ꯋꯥꯔꯦꯡꯗꯣ ꯌꯥꯝꯅ ꯅꯨꯡꯁꯤꯕꯅꯤꯗ
ꯍꯣꯏ ꯅꯨꯡꯁꯤ ꯈꯜꯂꯒ ꯀꯣ ꯑꯁꯤꯒꯨꯝꯕ ꯃ ꯇꯝꯗꯤ ꯂꯥꯛ ꯑꯃꯨꯛ ꯍꯟꯅ ꯂꯥꯛꯂꯔꯣꯏꯕ ꯑꯁ
ꯎꯝ ꯑꯗꯨꯅꯤ ꯂꯩꯃꯤꯟꯅꯔꯤꯉꯩꯗ ꯅꯨꯡꯁꯤ ꯅꯨꯡꯁꯤꯅ ꯂꯩꯔꯒ ꯀꯩꯅꯣ ꯇꯧꯒꯗꯕꯨ ꯇꯧ ꯇꯧ ꯍꯥꯏꯗꯅ ꯆꯨꯝꯗꯤ ꯆꯨꯝꯕꯖꯥꯠꯅꯤ
ꯍꯥ ꯄꯨꯟꯁꯤꯁꯦꯟ ꯈꯜꯂ ꯈꯜꯂ ꯈꯜꯂꯒ ꯑꯁ ꯌꯥꯝ ꯋꯔꯦꯗ ꯋꯥꯠꯇꯕꯗꯤ ꯅꯠ ꯋꯥꯠꯇꯕꯗꯤ ꯅꯠꯇꯦ ꯄꯨꯟꯁꯤꯗꯣ
ꯎꯁ ꯉꯦ ꯋꯥꯕꯤꯔꯨꯅꯨ ꯋꯥꯕꯤꯔꯨꯅꯨ ꯌꯥꯝ ꯅꯨꯡꯉꯥꯏꯅ ꯂꯩꯊꯣꯛꯀꯗꯕꯅꯤ ꯍꯥ ꯍꯥ ꯍꯥ ꯅꯣꯈꯥꯏꯔꯒ
ꯋꯥꯇꯕꯅꯤ ꯋꯥꯇꯕꯗꯤ ꯅꯠꯇꯦ
ꯑꯗꯨꯛ ꯇꯦꯟꯈ꯭ꯔꯕ ꯄꯨꯟꯁꯤꯅꯤ ꯑꯩꯈꯣꯏꯒꯤ ꯃꯤꯑꯣꯏꯕ ꯄꯨꯟꯁꯤꯗꯕꯨ ꯑꯋꯥ ꯑꯋꯥ ꯀꯌꯥꯅ ꯈꯜꯂꯒ ꯀꯌꯥ ꯋꯥꯅ ꯂꯤꯡꯗꯣꯏꯅꯣ ꯌꯥꯝ ꯌꯥꯝ ꯅꯨꯡꯉꯥꯏꯅ ꯎꯝ ꯅꯨꯡꯉꯥꯏꯅ ꯂꯩꯊꯣꯛꯀꯗꯕꯅꯤꯗ
ꯍꯣꯏꯅꯦ ꯍꯧꯖꯤꯛ ꯍꯧꯖꯤꯛꯇꯤ ꯑꯗꯨꯝ ꯈꯜꯂꯦ ꯑꯗꯨꯒ ꯀꯔꯝꯃꯥꯏꯅ ꯀꯔꯤ ꯑ ꯍꯥꯏꯅꯤ ꯖꯇꯤ ꯑꯉꯥꯡ ꯂꯩꯌꯦ ꯑꯗꯨꯒ ꯀꯔꯤ ꯑꯩ ꯈꯜꯂꯒꯀꯣ ꯑꯩꯁ ꯂꯣꯏꯔꯦ
ꯈꯨꯠꯇ ꯀꯩꯝꯁꯨ ꯊꯣꯛꯄꯟ ꯂꯩꯔꯣꯏ ꯑꯗꯨꯒ ꯑꯩ ꯀꯔꯤ ꯀꯔꯤ ꯇꯧꯔꯤ ꯑꯁ ꯍꯧꯖꯤꯛꯀꯥꯟ ꯑꯉꯥꯡꯒꯤ ꯎꯝ ꯑꯁ ꯂꯣꯏꯅ ꯄꯤꯁꯥ ꯆꯪꯉꯦꯕ ꯀꯔꯤ ꯗꯥꯏꯄꯔ ꯑꯩꯁ ꯀꯔꯤ ꯀꯔꯤ ꯑꯩ ꯁꯪꯒꯣꯝ ꯑꯩꯁ
ꯑꯗꯨꯝ ꯈꯜꯂꯒ ꯍꯩꯁ ꯂꯣꯏꯔꯦ
ꯈꯟꯕꯤꯒꯅꯨ ꯈꯪꯕꯤꯒꯅꯨ
ꯅꯨꯄꯥꯁꯨ ꯌꯥꯝ ꯋꯥꯒꯅꯤ ꯅꯨꯄꯥꯁꯤꯡꯁꯨ ꯌꯥꯝ ꯋꯥꯔꯝꯒꯅꯤ ꯈꯜꯂꯒ
ꯅꯦ ꯑꯩꯈꯣꯏ ꯑꯗꯨꯅꯅꯦ ꯑꯩꯈꯣꯏꯅ ꯌꯨꯝ ꯅꯨꯄꯤ ꯅꯨꯄꯤ ꯊꯤꯕ ꯀꯤꯔꯤꯁꯦ
ꯎꯝ ꯅꯨꯄꯥꯁꯤꯡꯁꯨ ꯈꯜꯂꯒ ꯑꯩ ꯑꯩꯗꯤ ꯑꯁ ꯌꯥꯝ ꯅꯨꯡꯁꯤ
ꯅꯨꯄꯤ ꯊꯤꯔꯒ ꯑꯉꯥꯡ ꯂꯩꯔꯗꯤ ꯄꯩꯁꯥꯒꯤ ꯃꯊꯧꯉꯥꯛꯇ ꯉꯥꯏꯔꯦꯕ
ꯎꯝ
ꯇꯨꯅꯤꯇꯥ
ꯎꯝ ꯍꯣꯏ ꯇꯥꯏ
ꯅꯪ ꯉꯍꯥꯛ‌ꯂꯩꯔꯗꯤ ꯆꯥꯛ ꯊꯣꯡꯕ ꯍꯧꯔꯅꯤꯅꯦꯀꯣ
ꯎꯝ
ꯎꯝ
ꯈꯪꯗꯦ ꯆꯥꯛꯁꯨ ꯅꯤꯇꯤꯒꯤ ꯆꯥꯕꯒꯤ ꯀꯩꯝ ꯒ꯭ꯌꯥꯟꯃꯥꯟ ꯇꯥꯗ꯭ꯔꯦ
ꯑꯗꯨꯗꯤ ꯀꯩꯅꯣ ꯇꯧꯔꯝꯃꯅꯤ ꯆ ꯆꯔꯥ ꯍꯦꯟ
ꯑꯍ ꯍꯣꯏ ꯍꯣꯏ ꯑꯗꯨꯝ ꯍꯥꯏꯕꯅꯦ ꯑꯩꯈꯣꯏꯗꯤꯗꯣ ꯆꯥꯛ ꯆꯥꯛ ꯆꯥꯕ ꯎꯝ ꯆꯥꯛ ꯆꯥꯕ ꯇꯟꯃꯟꯕꯒꯤꯗꯣ ꯆꯥꯛ ꯆꯥꯔꯣꯏꯁꯦ ꯉꯁꯤ ꯁꯤꯗꯤ ꯇꯟ ꯇꯟ ꯑꯣꯏꯅ ꯆꯥꯔꯁꯦꯅ ꯔꯨꯇꯤ ꯁꯦꯝꯂꯒ ꯆꯥꯏꯌꯦ ꯑꯥ ꯎꯝ ꯏꯟꯁꯥꯡ ꯔꯣꯇꯤ ꯔꯣꯇꯤ ꯁꯦꯝꯗ꯭ꯔꯁꯨ ꯏꯟꯁꯥꯡ ꯍꯥꯎꯇ꯭ꯔꯗꯤ ꯍꯥꯎ ꯀꯔꯤ ꯍꯥꯏꯁꯤꯔꯥ ꯁꯥꯒꯨꯝꯕ ꯑꯗꯨꯝ ꯊꯣꯡꯔꯒ ꯑꯗꯨꯝ ꯇꯟꯒ ꯑꯗꯨꯝ ꯆꯥ ꯆꯥꯕ ꯂꯩꯌꯦ ꯑꯩꯈꯣꯏꯗꯤ
ꯍꯣꯏ
ꯅꯨꯃꯤꯠꯗ
ꯍꯣꯏ ꯑꯗꯨꯅ ꯐꯩꯗ ꯑꯩꯈꯣꯏꯒꯤ ꯅꯨꯡꯗꯥꯡ ꯅꯨꯡ ꯅꯨꯡꯗꯥꯡꯗꯒꯨꯝꯕ ꯇꯟ ꯅꯨ ꯔꯣꯇꯤꯒꯨꯝꯕ ꯇꯟꯒꯪ ꯍꯥꯏꯇꯥꯔꯦꯀꯣ ꯊꯥꯎ ꯌꯥꯎꯗꯕꯤ ꯌꯣ ꯑꯗꯨꯒꯨꯝꯕ ꯆꯥꯔꯒ ꯇꯨꯝꯕꯁ ꯑꯗꯨꯗꯤ ꯐꯩꯌꯦ ꯅꯨꯡꯗꯥꯡ ꯅꯨꯡꯗꯥꯡꯗ ꯑꯩꯈꯣꯏꯒꯤ ꯊꯕꯛ ꯑꯋꯥꯕ ꯁꯨ ꯁꯨꯗ꯭ꯔꯒ ꯍꯨꯃꯥꯡ ꯊꯣꯛꯇ꯭ꯔꯒꯅꯦ ꯇꯞ ꯇꯥꯅ ꯆꯥꯁꯤꯜꯂ ꯇꯨꯝꯕꯗꯣ ꯑꯩꯈꯣꯏ ꯐꯠꯇꯦ ꯍꯥꯏꯕ ꯅꯨꯡꯗꯥꯡꯗꯨꯅꯤ ꯀꯥꯡꯁꯣꯏꯆꯝꯝꯕꯒꯨꯝꯕ ꯍꯥꯏꯖꯒ ꯑꯩꯒꯤ ꯇꯟꯒꯨꯝꯕꯛꯇꯪ ꯆꯥꯔꯒ ꯑꯗꯨꯝ ꯇꯨꯝꯕꯗꯁꯨ ꯐꯗꯤ ꯐꯕꯅꯤ ꯍꯥꯏꯗꯤ ꯅꯨꯡꯗꯥꯡ ꯆꯨꯞꯄꯁꯦ ꯑꯩꯈꯣꯏꯒꯤ ꯏꯁꯥꯁꯦ ꯄꯣꯊꯥꯒꯗꯕꯅꯤꯅꯀꯣ ꯑꯗꯣ ꯌꯥꯝ ꯀꯥ ꯍꯦꯟꯅ ꯆꯥꯁꯤꯟꯗꯕꯤꯗ ꯇꯨꯝꯕꯅ ꯐꯩꯌꯦꯕ ꯅꯣꯏꯗꯤ ꯊꯕꯛ ꯑꯔꯨꯝꯕ ꯇꯧꯗꯦꯕ
ꯎꯝ ꯑꯗꯨ ꯍꯥꯏꯕꯅꯦ ꯊꯕꯛ ꯇꯧꯗꯕꯅꯤꯅ ꯆꯥꯛꯁꯨ ꯂꯥꯝꯃꯦ ꯑꯗꯨꯝ ꯇꯧꯋꯦ ꯑꯁꯤ ꯆꯥꯅꯤꯡꯉꯦ ꯑꯗꯨꯝ ꯈꯟ ꯂꯩꯗꯅ
ꯍ
ꯑꯩꯈꯣꯏ ꯏꯅꯦꯅ ꯑꯁꯤ ꯂꯩꯔꯁꯨ ꯑꯁꯤ ꯆꯥꯎꯅꯤ ꯑꯁꯤ ꯆꯥꯎꯅꯦ ꯑꯩꯈꯣꯏ ꯎꯝ ꯑꯗꯨꯝ ꯍꯥꯏ ꯈꯪꯗꯦꯗ ꯑꯃꯆꯥ ꯑꯃꯆꯥ ꯄꯣꯛꯇꯤ ꯎꯝ ꯍꯥꯡꯕ ꯃꯇꯝ ꯂꯩꯔꯦ ꯍꯥꯏꯅ ꯍꯥꯏꯕ
ꯑꯝ
ꯑꯗꯨ ꯍꯥꯏꯕꯒꯤ ꯂꯩꯔꯒ ꯆꯥꯗ